ꯀꯩꯗꯧꯔꯒꯦ ꯏꯆꯦ
ꯍꯤꯞꯄꯤꯑꯦ ꯏꯆꯦꯒ ꯀꯧꯒꯅꯨꯗ ꯇꯜꯂꯦ ꯌꯥꯝ ꯑꯍꯟ ꯃꯥꯜꯂꯦ ꯑꯩꯁꯦ
ꯏꯆꯦ ꯀꯧꯗꯗꯤ ꯀꯃꯥꯏ ꯀꯧꯁꯤꯔꯥ
ꯑꯗꯨꯝ ꯀꯧꯑꯣ
ꯀꯧꯎꯔꯗꯤ ꯅꯪ ꯁꯥꯎꯔꯛꯀꯅꯤꯅꯦ
ꯇꯥꯎꯕꯤꯈ꯭ꯔꯣ ꯑꯗꯨꯗꯤ ꯍꯦ ꯍꯦ ꯍꯦ
ꯏꯆꯦ ꯀꯧꯎꯕꯗꯨꯅ ꯈ꯭ꯋꯥꯏꯗꯒꯤ ꯈꯔ ꯐꯕ ꯐꯕꯨꯒꯨꯝ ꯇꯧꯈ꯭ꯔꯦꯗ
ꯏꯆꯦꯗꯣ ꯌꯥꯝ ꯑꯍꯟ ꯃꯥꯜꯂꯦꯕ ꯑꯩꯗꯣ ꯑꯍꯟ ꯑꯣꯏꯗ꯭ꯔꯤꯌꯦ ꯀꯔꯤꯅꯣꯗ
ꯀꯥꯏꯗꯩ ꯏꯆꯦ ꯏꯆꯦꯗꯤ ꯑꯍꯟ ꯑꯣꯏꯗ꯭ꯔꯦ ꯑꯗꯣ ꯀꯩꯅꯣ ꯏꯅꯦꯒꯨꯝꯕ ꯀꯧꯎꯕ ꯀꯥꯟꯗꯗꯤ ꯏꯅꯦꯒꯤ ꯇꯥꯏꯇꯜ ꯐꯪꯈ꯭ꯔꯗꯤ ꯑꯍꯟ ꯑꯣꯏꯗꯧꯔꯦ
ꯑꯗ ꯑꯗꯣ ꯑꯩꯗꯣ ꯑꯉꯥꯡ ꯑꯣꯏꯔꯤꯕ ꯏꯆꯦ ꯀꯧꯒꯅꯣ
ꯑꯠꯆꯥ ꯑꯠꯆꯥ ꯐꯩ ꯑꯗꯨꯁꯨ ꯑꯐꯕ ꯂꯣꯟꯗꯥꯅꯤꯅꯦ ꯑꯗꯨꯁꯨ
ꯑꯗꯨꯅꯤ
ꯀꯔꯤ ꯇꯧꯔꯒ ꯂꯩꯔꯦ ꯍꯧꯖꯤꯛꯇꯤ
ꯑꯁ ꯍꯤꯞꯄꯒ ꯂꯩꯔꯤꯅꯤ
ꯑꯉꯥꯡꯁꯤꯡꯗꯤ ꯁ꯭ꯀꯨꯜ ꯆꯠꯈ꯭ꯔꯕꯣ
ꯁ꯭ꯀꯨꯜꯁꯦ ꯁꯨꯇꯤ ꯄꯤꯔꯦ ꯃꯣꯏ
ꯁꯥꯃꯔ ꯚꯤꯀꯦꯁꯟꯂꯣ ꯑꯆꯥ ꯑꯆꯥ
ꯍꯤꯞꯄꯒ ꯂꯩꯌꯦ
ꯑꯣ ꯀꯩ ꯏꯟꯁꯥꯡ ꯆꯥꯔꯒꯦ ꯉꯁꯤꯗꯤ
ꯑꯩꯈꯣꯏꯁꯦ ꯌꯦꯟꯗꯦꯝ ꯆꯥꯔꯦ ꯌꯦꯟꯗꯦꯝꯒ ꯑꯂꯨꯒ ꯆꯥꯏ
ꯑꯁ ꯌꯦꯟꯗꯦꯝꯗꯣ ꯎꯗꯕ ꯀꯨꯏꯈ꯭ꯔꯦꯅꯦ ꯑꯈꯣꯏꯁꯨ
ꯑꯗꯨꯅꯦ ꯅꯣꯏꯗꯤ ꯀꯩ ꯏꯟꯁꯥꯡ ꯆꯥꯒꯦ
ꯑꯩꯁꯨ ꯆꯝꯐꯨꯠ ꯆꯥꯏ ꯉꯁꯤ ꯀꯩꯅꯣ ꯆꯝꯐꯨꯠ ꯆꯥꯔꯦ
ꯁꯥꯒꯁꯦ ꯆꯥꯕ ꯐꯪꯗ꯭ꯔꯦꯗ ꯑꯩꯗꯤ
ꯑꯁ ꯍꯧꯖꯤꯛꯀꯥꯟ ꯈꯣꯏꯗꯤ ꯇꯣꯏꯅ ꯇꯣꯏꯅ ꯆꯥꯏ
ꯑꯣ ꯑꯩꯁꯨꯀꯣ ꯁꯥ ꯆꯥꯕ ꯐꯪꯗ꯭ꯔꯁꯨ ꯌꯦꯟꯗꯦꯝꯗ ꯌꯦꯟ ꯍꯥꯞꯄꯦ ꯍꯥꯏꯅ ꯗꯨꯝ ꯋꯥꯈꯜꯗ ꯅꯨꯡꯉꯥꯏꯅ ꯆꯥꯔꯦ
ꯏꯃꯥꯟꯅꯕ ꯑꯃ ꯑꯩ ꯂꯩꯃꯤꯟꯅꯕꯗꯨꯁꯨ ꯏꯟꯁꯥꯡ ꯍꯥꯎꯗ꯭ꯔꯗꯤ ꯆꯥꯛ ꯆꯣꯕ ꯌꯥꯗꯕꯀꯣ ꯑꯩꯁꯨ ꯑꯗꯨꯃꯥꯏꯅ ꯑꯩꯁꯨ ꯇꯧꯕ ꯑꯗꯨꯒꯤ ꯏꯕꯥꯅꯤ ꯆꯞ ꯃꯥꯟꯅꯕꯀꯣ ꯑꯗꯨꯒꯤ
ꯎꯝ
ꯆꯥꯕꯗꯗꯤ ꯌꯥꯝ ꯉꯥꯎꯖꯕ ꯍꯥꯏ
ꯎꯝ ꯆꯞ ꯃꯥꯟꯅꯩꯅꯦ ꯑꯩꯁꯨꯀꯣ ꯏꯟꯁꯥꯡ ꯍꯥꯎꯒꯦꯔꯥ ꯍꯥꯎ ꯔꯣꯏꯒꯦꯔꯥ ꯆꯥꯕꯗꯗꯤ ꯈꯔ ꯆꯣꯞꯄꯒꯤ ꯑꯗꯨꯝ ꯍꯥꯎꯇ꯭ꯔꯁꯨ ꯆꯥꯛꯇꯤ ꯆꯪꯉꯦꯗ
ꯑꯗꯨꯒꯨꯝꯕ ꯃꯤꯗꯣ ꯍꯛꯆꯥꯡ ꯌꯥꯝ ꯐꯥꯒꯟꯕꯅꯤꯀꯣ ꯑꯗꯨꯒ ꯁꯣꯝ ꯁꯣꯝꯁꯨ ꯍꯛꯆꯦꯡ ꯌꯥꯝ ꯐꯥꯔꯝꯒꯅꯤ ꯍꯣꯏ ꯑꯗꯨꯅꯤ ꯕ
ꯌꯦꯡꯕꯗꯒ ꯈꯪꯗ꯭ꯔꯅꯦ ꯑꯩꯒꯤ ꯍꯛꯆꯥꯡꯁꯦ ꯌꯥꯝ ꯐꯕꯅꯦ
ꯑꯥ ꯐ-ꯐꯥꯔꯝꯒꯅꯤ ꯁꯨꯝ ꯌꯦꯡꯕꯗꯁꯨ ꯈꯪꯉꯦꯕꯀꯣ
ꯀꯪꯖꯦꯜꯂꯛꯑꯣꯗꯣ
ꯎꯝ ꯃꯥꯅꯦ ꯃꯥꯅꯦ
ꯀꯥꯟꯅꯔꯛꯀꯅꯤ
ꯁꯣꯝꯒꯤ ꯁꯣꯝꯅ ꯇꯧꯔꯤꯕ ꯑꯗꯨꯃꯥꯏꯅ ꯅꯆꯥꯁꯤꯡꯁꯨ ꯇꯥꯛꯎꯀꯣ
ꯍꯣꯏ ꯏꯆꯥ ꯑꯃꯗꯤꯀꯣ ꯑꯁ ꯆꯥꯕꯗꯗꯤ ꯆꯣꯞꯄꯅꯦ
ꯑꯁ ꯑꯉꯥꯡꯁꯤꯡꯗꯤ ꯃꯥꯅ ꯆꯥꯅꯤꯡ ꯆꯥꯅꯤꯡꯕ ꯃꯇꯝ ꯃꯠ ꯎꯝ ꯃꯊꯦꯜꯗꯣ ꯆꯥꯍꯟ ꯆꯥꯍꯟꯕꯤꯒꯗꯕꯅꯤ
ꯆꯥꯅꯤꯡꯕ ꯑꯁꯤ ꯆꯥꯅꯤꯡꯉꯦ ꯍꯥꯏꯕ ꯂꯩꯇ꯭ꯔꯦ ꯏꯁ ꯆꯥꯍꯟꯗꯤꯀꯣ ꯑꯩ ꯃꯥꯟꯕꯒꯤꯔꯥ ꯈꯪꯗꯦ ꯑꯗꯨꯝ ꯍꯥꯎꯔꯁꯨ ꯍꯥꯎꯇ꯭ꯔꯁꯨ ꯑꯗꯨꯝ ꯆꯥꯕ
ꯍꯧꯖꯤꯛꯀꯥꯟ ꯑ ꯑꯉꯥꯡ ꯃꯇꯝꯗ ꯄꯦꯟꯅ ꯄꯤꯖꯍꯧꯕꯗꯣ ꯄꯤ ꯆꯥꯍꯟꯕꯗꯣ ꯌꯥꯝ ꯀꯥꯟꯅꯕꯅꯤ
ꯆꯥꯗꯕ ꯂꯩꯇ꯭ꯔꯦ ꯂꯩꯕꯤꯅꯕ ꯉꯝꯗꯕ ꯒꯤ ꯈꯛꯇꯪ ꯉꯥꯏꯔꯦ ꯑꯍꯟꯗꯤ
ꯑꯣ ꯑꯁ ꯑꯗꯨꯗꯤ ꯚꯤꯗꯤꯑꯣꯒ ꯅꯝꯁꯤꯜ ꯅꯝꯅꯤꯡꯕ꯭ꯔꯣ ꯋꯥꯈꯜꯂꯣꯟ ꯐꯥꯎꯋꯦꯅꯦ
ꯑꯁ ꯐꯥꯎꯔꯒꯀꯣ ꯑꯗꯨꯝ ꯊꯥꯒꯠꯂꯕꯅꯦ ꯑꯩꯁꯦ
ꯑꯠ ꯆꯥꯆꯥ ꯃꯤꯅ ꯀꯩꯅꯣꯝ ꯆꯥꯕꯗ ꯌꯦꯡꯕ ꯅꯨꯡꯉꯥꯏꯕꯁꯨ ꯂꯩꯌꯤꯗꯅ
ꯎꯝ
ꯄꯥꯝꯖꯔꯒ ꯆꯥ ꯌꯥꯝ ꯍꯥꯎꯅ ꯒꯨꯝꯅ ꯆꯥꯕ ꯃꯑꯣꯡꯗ ꯑꯗꯨꯒꯨꯝꯕ ꯌꯦꯡꯕꯗ ꯑꯩꯈꯣꯏꯁꯨ
ꯆꯥꯅꯤꯡ ꯎꯝ ꯆꯥꯅꯤꯡꯕ ꯐꯥꯎꯕꯗꯨ
ꯑꯗꯨꯃꯥꯏꯅ ꯇꯧꯋꯦ
ꯇꯧꯕꯅꯦ ꯑꯩꯁꯨ ꯆꯥꯛ ꯑꯩ ꯅꯨꯡꯊꯤꯜꯒꯤꯁꯦ ꯆꯥꯕ ꯂꯣꯏꯔꯒ ꯇꯨꯝꯕ ꯆꯪꯉꯦꯗꯅ
ꯎꯝ
ꯀꯥꯟꯗ ꯈꯔ ꯊꯦꯡꯅ ꯇꯨꯝꯃꯦ ꯇꯨꯝꯃꯦ ꯍꯥꯏꯔꯁꯤꯕ ꯈꯔ ꯊꯦꯡꯅ ꯇꯨꯝꯕꯗ ꯃꯤꯒꯤ ꯃꯤꯅ ꯆꯥꯕ ꯐꯣꯟꯗꯒ ꯂꯩꯗꯅ
ꯎꯝ ꯃꯨꯛꯕꯥꯥꯡ ꯇꯧꯕꯗꯣ
ꯑꯗꯨ ꯌꯦꯡꯂꯒ ꯑꯃꯨꯛ ꯆꯥꯅꯤꯡꯉꯥꯅꯤ ꯆꯥꯅꯤꯡꯉꯥꯗꯤ ꯑꯃꯨꯛ ꯆꯪꯉꯥꯒ ꯆꯥꯔꯅꯤ
ꯑꯗꯨꯅꯦ ꯏꯆꯦ ꯀꯩꯅꯣ ꯍꯧꯖꯤꯛꯀꯥꯟꯁꯤ ꯁꯨꯃꯥꯏꯅ ꯑꯩꯈꯣꯏ ꯆꯥꯅꯤꯡꯕ ꯃꯇꯝꯗ ꯌꯥꯝ ꯆꯥꯍꯧꯕꯅ ꯐꯩꯀꯣ ꯍꯣꯔꯦꯟ ꯇꯨꯡ ꯍꯣꯔꯦꯟ ꯋꯥꯏ ꯍꯣꯔꯦꯟ ꯋꯥꯏ ꯑꯗꯨꯒꯨꯝꯕ ꯆꯥꯅꯤꯡꯕ ꯋꯥꯈꯜꯂꯣꯟ ꯐꯥꯎꯋꯦꯕ ꯀꯣ ꯑꯗꯣ ꯍꯧꯖꯤꯛ ꯍꯧꯖꯤꯛ ꯍꯧꯖꯤꯛ ꯐꯥꯎꯕ ꯃꯇꯝꯗ ꯐꯖꯅ ꯆꯥꯍꯧꯗꯕꯅꯤ
ꯁꯥꯔꯤꯅꯦ ꯑꯗꯨꯕꯨꯀꯣ ꯃꯣꯏ ꯃꯤꯒꯤ ꯌꯦꯡꯕꯗꯗꯤ ꯑꯍꯥꯎ ꯑꯍꯥꯎꯕ ꯁꯥꯥꯔꯤꯕ ꯑꯩꯅ ꯑꯃꯨꯛ ꯆꯥꯕꯗꯗꯤ ꯍꯥꯎ ꯇꯕ ꯆꯥꯕ ꯑꯗꯨꯗꯅꯤꯅꯦ ꯊꯋꯥꯏ ꯆꯥꯛꯏꯁꯦ
ꯎꯝ ꯑꯗꯨꯅꯦ
ꯑꯁ ꯁꯥꯗꯦ ꯉꯁꯤꯒꯤ ꯅꯨꯃꯤꯠꯁꯨ ꯌꯥꯝ ꯅꯨꯡꯉꯥꯏꯕ ꯅꯨꯃꯤꯠꯅꯤ ꯅꯨꯡꯁꯥ ꯊꯣꯛꯇꯕꯒꯤꯀꯣ
ꯑꯩꯈꯣꯏꯗꯗꯤ ꯅꯨꯡꯁꯥ ꯊꯣꯛ ꯅꯨꯡꯁꯥ ꯊꯣꯛꯇ꯭ꯔꯁꯨ ꯌꯥꯝ ꯀꯩꯅꯣ ꯌꯥꯝ ꯁꯥꯕꯗꯣ ꯇꯧꯋꯤꯅꯦ
ꯎꯝ ꯑꯣ ꯁꯤꯗꯗꯤ ꯇꯧꯗꯦ ꯑꯌꯨꯛꯇꯤ ꯅꯣꯡ ꯈꯔ ꯈꯔ ꯆꯨꯋꯦ
ꯑꯁ ꯑꯩꯈꯣꯏꯗꯤ ꯊꯦꯡꯅ ꯍꯧꯒꯠꯄꯒꯤ ꯑꯩꯈꯣꯏꯅ ꯊꯦꯡꯅ ꯍꯧꯒꯠꯄꯒꯤ ꯈꯪꯍꯧꯗ ꯗ꯭ꯔꯦ ꯅꯣꯡ ꯆꯨꯕꯗꯣ ꯍꯧꯒꯠꯄꯗ ꯂꯝꯕꯤ ꯒꯂꯣꯏꯅ ꯀꯩꯅꯣ ꯆꯣꯠꯂꯝꯃꯦ
ꯂꯣꯏꯔꯦꯍꯦ ꯄꯨꯡ ꯀꯌꯥꯗ ꯍꯧꯒꯠ ꯂꯛꯀꯦ
ꯑꯦꯂꯚꯦꯟ ꯊꯥꯔꯇꯤꯗ
ꯋꯥꯟꯗ ꯐꯨꯜ ꯑꯣꯏꯔꯦꯍꯦ
ꯑꯁ ꯑꯩꯈꯣꯏꯗꯤ ꯋꯥꯔꯜ ꯀꯞ ꯌꯦꯡꯔꯒ ꯊꯦꯡꯅ ꯇꯨꯝꯕꯒꯤꯅꯤ
ꯎꯝ
ꯄꯨꯡ ꯑꯍꯨꯝ ꯃꯈꯥꯏꯗ ꯇꯨꯝꯕꯅꯦ ꯉꯔꯥꯡ
ꯃꯃꯤꯡ ꯂꯩꯕꯁꯤꯡ ꯑꯐꯥꯎꯕꯁꯤꯡ ꯑꯃꯗꯤ ꯉꯔꯥꯡ ꯅꯨꯡꯗꯥꯡ ꯄꯣꯈ꯭ꯔꯦꯅꯦ
ꯃꯥꯅꯦ ꯃꯥꯅꯦ ꯃꯣꯏ ꯏꯌꯥ ꯌꯥꯗꯦꯅꯦ
ꯑꯩꯗꯤ ꯌꯦꯡꯗ꯭ꯔꯁꯨꯀꯣ ꯌꯦꯡꯕ ꯌꯦꯡꯅꯤꯡ ꯌꯦꯡꯅꯤꯡꯕ ꯐꯥꯎꯗ꯭ꯔꯁꯨ ꯑꯗꯨꯝ ꯄꯥꯎꯗꯤ ꯂꯧꯋꯦꯕ ꯀꯅꯥꯍꯣꯏ ꯉꯝꯈ꯭ꯔꯒꯦ ꯍꯥꯏꯕꯗꯣ
ꯃꯥꯅꯦ ꯑꯩꯈꯣꯏ ꯀꯩꯅꯣ ꯑꯥꯗꯣ ꯑꯗꯨ ꯑꯗꯨꯁꯨ ꯕꯤꯠ ꯑꯃ ꯂꯩꯕꯅꯤꯀꯣ ꯍꯣꯏ ꯌꯦꯡꯍꯧꯗ꯭ꯔꯁꯨ
ꯑꯗꯨꯅꯦ ꯃꯈꯥꯗ ꯑꯃ ꯂꯩꯕꯗꯣ ꯑ ꯄꯣꯈ꯭ꯔꯦ ꯑꯁ ꯄꯣꯈꯤꯕ ꯎꯝ ꯀꯥꯡꯒꯨꯗꯣ ꯏꯅꯥꯎꯅꯨꯄꯤꯈꯣꯏꯒꯤ ꯌꯥꯝ ꯀꯩꯅꯅꯣ ꯇꯧꯕꯅꯤꯅꯦ
ꯑꯣ
ꯏꯅꯥꯎ ꯅꯨꯨꯄꯤꯈꯣꯏꯒꯤ ꯀꯥꯡꯕꯨꯅ ꯅꯨꯡꯉꯥꯏꯇꯕꯅꯤꯅꯦ
ꯑꯣ ꯍꯣꯏ ꯑꯩꯈꯣꯏꯁꯨ ꯍꯥꯟꯅ ꯂꯥꯁ ꯏꯌꯔꯗ ꯆꯝꯄꯤꯌꯟ ꯂꯤꯛ ꯑꯣꯏꯕ ꯆꯝꯄꯤꯌꯟ ꯂꯤꯛ ꯁꯥꯟꯅꯕ ꯃꯇꯝꯗ ꯗ ꯁꯨꯃꯥꯏꯅ ꯕꯦꯠꯇꯤꯡ ꯇꯧꯔꯒ ꯇꯧꯋꯦꯕꯀꯣ ꯑꯩꯈꯣꯏ ꯔꯦꯜ ꯂꯩꯕ ꯀꯥꯡꯕꯨꯗꯣ ꯑꯗꯨꯅ ꯄꯣꯕ ꯇꯤꯝꯗꯨꯅ ꯆꯤꯀꯟ ꯀꯦ ꯖꯤ ꯑꯍꯨꯝ ꯑꯣꯐꯔ ꯇꯧꯔꯦ ꯑꯩꯈꯣꯏ ꯑꯩꯈꯣꯏꯒꯤꯗꯃꯛꯇꯀꯣ ꯕꯤꯠꯇ ꯅꯨꯡꯉꯥꯏꯕꯅꯤ ꯃꯣꯏꯒꯤ ꯇꯥꯏꯃꯤꯡꯒ ꯃꯣꯏꯒꯤ ꯇꯥꯏꯃꯤꯡꯒ ꯑꯩꯈꯣꯏꯒꯤ ꯇꯥꯏꯃꯤꯡꯁꯦ ꯈꯦꯠꯅꯩꯅ
ꯑꯗꯨꯨꯗꯅꯤ ꯑꯩꯅꯦ ꯇꯜꯂꯤꯁꯦ
ꯇꯨꯝꯗꯕꯤꯗ ꯑꯗꯨꯝ ꯌꯦꯡꯉꯒ ꯆꯥꯛ ꯆꯥꯊꯣꯛ ꯑꯌꯨꯛ ꯆꯥꯛ ꯆꯥ ꯊꯣꯛꯑꯒ ꯑꯃꯨꯛꯀ ꯅꯨꯃꯤꯠ ꯆꯨꯞꯄ ꯑꯃꯨꯛꯀ ꯇꯨꯝꯕ
ꯑꯩꯗꯤ ꯇꯨꯝꯅꯤꯡꯈ꯭ꯔꯗꯤꯀꯣ ꯇꯨꯝꯅꯤꯡꯕ ꯃꯇꯝꯗ ꯇꯨꯝꯍꯧꯗ꯭ꯔꯗꯤ ꯅꯣꯡ ꯉꯥꯟꯕ ꯄꯥꯎ ꯑꯗꯨꯝ ꯇꯨꯝꯗꯕꯤꯗ ꯌꯥꯏꯑꯦꯕ ꯑꯗꯨꯅ ꯑꯩꯗꯤ ꯌꯥꯗꯦ
ꯑꯁ ꯏꯆꯦ ꯀꯩꯅꯣ ꯑꯍꯥꯎ ꯑꯍꯥꯎꯕ ꯆꯥꯔꯁꯨꯀꯣ ꯇꯨꯝꯗ꯭ꯔꯗꯤ ꯍꯛꯆꯥꯡ ꯑꯁꯣꯛꯄ ꯌꯥꯝ ꯂꯩꯀꯣ
ꯎꯝ ꯑꯗꯨ ꯌꯥꯗꯦ
ꯑꯩꯁꯨ ꯑꯩꯁꯨ ꯀꯩꯅꯣ ꯏꯃꯥꯅꯗꯤ ꯍꯥꯏꯌꯦ ꯅꯪꯗꯨ ꯁꯤꯗ ꯅꯪ ꯐ꯭ꯔꯤꯗ ꯅꯁꯥꯗꯤ ꯐꯅꯕ ꯁꯦꯝꯃꯨꯀꯣ ꯍꯥꯏꯅꯀꯣ ꯑꯗꯨꯃꯥꯏꯅ ꯍꯥꯏꯔꯛꯑꯕ ꯑꯗꯨ ꯈꯪꯗ꯭ꯔꯦ ꯃꯣꯏꯅ ꯎꯔꯒ ꯑꯃꯨꯛꯀ ꯀꯩ ꯍꯥꯏꯗꯣꯏꯅꯣ
ꯀꯪꯕꯒꯤꯔꯣ
ꯑꯩꯔꯥ
ꯍꯣꯏ
ꯌꯥꯝ ꯀ ꯌꯥꯝ ꯀꯟꯅꯗꯤ ꯀꯪꯕ ꯑꯣꯏꯗꯦꯗ ꯑꯗꯨ ꯌꯥꯝ ꯀꯟꯅꯁꯨ ꯅꯣꯏꯕ ꯑꯣꯏꯗꯦꯕ
ꯎꯝ ꯆꯥꯡꯗꯅꯦꯕ ꯇꯧꯔꯤꯁꯦ ꯅꯪꯒꯤꯁꯦ
ꯇꯧꯔꯤꯁꯦ ꯑꯗꯨꯕꯨ ꯏꯃꯥ ꯏꯄꯥꯗꯤ ꯃꯆꯥꯁꯤꯡ ꯅꯣꯏꯔꯒ ꯆꯥꯎꯕꯗꯣ ꯄꯥꯝꯃꯦꯗꯅ
ꯎꯝ ꯑꯗꯨꯅꯦ ꯑꯗꯨ ꯍꯥꯏꯔꯒꯀꯣ ꯑꯩ ꯌꯨꯝ ꯄꯥꯟꯗ꯭ꯔꯤꯉꯩꯗ ꯀꯩꯅꯣ ꯅꯤꯡꯁꯤꯡꯂꯛꯑꯦ ꯌꯨꯝ ꯄꯥꯟꯗ꯭ꯔꯤꯉꯩꯗꯗꯤ ꯏꯃꯥ ꯈꯣꯏꯅ ꯑꯩꯈꯣꯏꯕꯨ ꯃꯤꯒ ꯃꯤꯒ ꯆꯥꯎꯕ ꯃꯥꯟꯅꯗꯕ ꯅꯣꯏꯅ ꯍꯥꯏꯅꯨꯀꯣ ꯑꯗꯨꯝ ꯍꯥꯏꯕ ꯌꯥꯝ ꯀꯪꯕ ꯒꯤ ꯅꯣꯏꯅꯕꯨ ꯀꯌꯥꯝ ꯆꯥꯎ ꯗꯨꯢꯅꯣꯗ ꯃꯤꯒ ꯃꯤꯒ ꯃꯥꯟꯅꯗꯕ ꯅꯣꯏꯒꯤ ꯈꯨꯄꯤꯛꯁꯤ ꯍꯥꯏꯅꯀꯣ ꯑꯗꯨꯝ ꯆꯩꯕ ꯏꯃꯥꯒ ꯍꯣꯏꯅꯗꯤ
ꯑꯩꯁꯦ ꯍꯟꯗꯛ ꯌꯨꯝ ꯄꯥꯟꯈ꯭ꯔꯕ ꯃꯇꯨꯡꯗꯗꯤ ꯂꯣꯏꯔꯦ ꯅꯣꯏꯈꯠꯄꯁꯤ ꯅꯣꯢꯈꯠ ꯅꯣꯢꯈꯠꯄ ꯄꯁꯤ ꯌꯥꯗ꯭ꯔꯦ ꯑꯗꯨ ꯑ ꯍꯧꯖꯤꯛꯀꯤ ꯍꯧꯖꯤꯛꯀꯥꯟꯁꯤꯅ ꯑꯃꯨꯛꯀꯣ ꯅꯣꯏꯃꯟꯒ꯭ꯔꯦ ꯑꯃꯨꯛ ꯀꯪꯅꯤꯡꯉꯥꯏ ꯇꯧꯔꯣ ꯍꯥꯏꯕ
ꯑꯩ ꯅꯨꯄꯤꯁꯤꯡꯁꯦ ꯀꯩꯅꯣ ꯂꯩꯁꯥꯕꯤ ꯃꯇꯝꯗꯗꯤ ꯌꯥꯝ ꯀꯪꯉꯁꯨ ꯀꯣ ꯌꯨꯝ ꯄꯥꯟꯕ ꯃꯇꯝꯗ ꯁꯨꯝ ꯌꯥꯝ ꯅꯣꯏꯔꯛ ꯅꯣꯏꯀꯣ ꯏꯆꯦ ꯏꯆꯦꯁꯨ ꯂꯩꯌꯤꯕꯀꯣ ꯑꯁ ꯏꯆꯦꯁꯨ ꯑꯩꯅ ꯍꯥꯏꯕꯅꯤ ꯏꯆꯦ ꯅꯪꯗꯤ ꯀ꯭ꯔꯤ ꯀ꯭ꯔꯤ ꯆꯥꯕ꯭ꯔꯥ ꯅꯪ ꯌꯨꯝꯗ ꯂꯩꯕ ꯀꯥꯟꯗꯗꯤ ꯄꯤꯛꯇ꯭ꯔꯨ ꯄꯤꯛꯔ ꯂꯩꯕꯅꯦ ꯑꯗꯨ ꯏꯆꯦꯗꯣ ꯌꯨꯝ ꯄꯥꯟꯗ꯭ꯔꯤꯉꯩꯗꯤ ꯗꯨ ꯋꯥꯡꯗꯤ ꯋꯥꯡꯉꯦꯕꯀꯣ ꯑꯗꯨꯕꯨ ꯃꯁꯥꯁꯦ ꯈꯔ ꯀꯥꯡꯃꯟꯕꯀꯣ ꯑꯗꯨꯗꯤ ꯍꯧꯖꯤꯛꯇꯤ ꯑꯁ ꯄꯨꯔꯥ ꯀꯩꯅꯣ ꯃꯣꯝꯕꯤ ꯑꯣꯟꯈ꯭ꯔꯦꯅꯦ ꯑꯩꯅ ꯍꯥꯏꯕꯅꯦ ꯢꯆꯦ ꯅꯪꯁꯦ ꯅꯪꯁꯦ ꯀꯔꯤ ꯀ꯭ꯔꯤ ꯅꯪꯁꯦ ꯀ꯭ꯔꯤ ꯀ꯭ꯔꯤ ꯆꯥꯕ꯭ꯔꯥ ꯍꯦꯛ ꯂꯨꯍꯣꯡꯈꯤꯕꯗꯒꯤ ꯁꯨꯃꯥꯏꯅ ꯅꯣꯏꯈꯠꯂꯤꯁꯦꯅ ꯅꯅꯥꯎꯁꯤꯡꯗꯁꯨ ꯇꯝꯃꯣꯗꯥꯢ ꯑꯈꯣꯏꯁꯨ ꯅꯣꯏꯒꯨꯝꯅ ꯀꯩꯅꯣ ꯇꯧ ꯅꯤꯍꯥꯏꯅꯀꯣ
ꯑꯗꯨꯅꯦ ꯈꯪꯗꯦ ꯗꯨꯝ ꯑꯉꯥꯡ ꯂꯩꯈꯤꯕꯒꯤ ꯃꯇꯨꯡꯗꯒꯤꯗꯤꯀꯣ ꯆꯥꯅꯤꯡꯕꯁꯤ ꯆꯥꯅꯤꯡꯕꯁꯤ ꯆꯥꯗ ꯕ ꯂꯩꯇ꯭ꯔꯦ ꯑꯗꯨꯝ ꯆꯥꯔꯦ
ꯑꯗꯨꯒꯤ ꯑꯗꯨꯝ ꯁꯨꯝ ꯁꯨꯝ ꯁꯨꯝ ꯅꯣꯏꯈꯠꯈ꯭ꯔꯦ
ꯑꯣ
ꯅꯣꯏꯕꯁꯦ ꯌꯥꯝ ꯋꯥꯥꯏꯗ
ꯑꯣ
ꯑꯩꯗꯤꯀꯣ ꯄꯥꯛꯅꯁꯨ ꯍꯟꯊꯒꯗꯕ ꯃꯥꯟꯗ꯭ꯔꯦꯗ ꯈꯟꯕꯗ
ꯐꯩꯗ ꯑꯗꯨꯁꯨ ꯑꯩꯈꯣꯏꯗꯤ ꯁꯨꯃꯥꯏꯅ ꯅꯣꯏꯅꯤꯡꯉꯁꯨ ꯎꯄꯥꯏ ꯂꯩꯇꯦꯅꯦ ꯍꯧꯖꯤꯛꯀꯤ ꯍꯧꯖꯤꯛꯇꯤ
ꯍꯥꯏꯔꯗꯤ ꯑꯩꯗꯤ ꯆꯥꯕꯗ ꯆꯣꯞꯄꯦꯕ
ꯃꯥꯅꯦ ꯑꯁ ꯆꯣꯞꯀꯗꯝꯅꯤꯅꯦ ꯆꯥꯕꯗꯗꯤ ꯑꯈꯣꯏ ꯆꯥꯕꯒꯤ ꯍꯤꯡꯖꯕ ꯋꯥꯅꯤ
ꯆꯥꯕꯗ ꯆꯣꯞꯄꯒꯤ
ꯆꯥꯒꯗꯕꯅꯤ ꯆꯥꯗꯅꯗꯤ ꯍꯤꯡꯕ ꯉꯝꯃꯔꯣꯏꯕ
ꯑꯉꯥꯡꯁꯦ ꯅꯨꯄꯤꯔ ꯅꯨꯄꯥ ꯈꯛꯇ ꯑꯣꯏꯕ꯭ꯔꯣ
ꯅꯨꯄꯤ ꯑꯃ ꯅꯨꯄꯥ ꯑꯃ
ꯑꯁ ꯐꯩꯅꯦ ꯑꯗꯨꯗꯤ
ꯎꯝ
ꯗꯤ ꯅꯨꯄꯥ ꯑꯣꯏꯕ꯭ꯔꯥ ꯅꯨꯄꯤ ꯑꯣꯏꯕ꯭ꯔꯥ
ꯅꯨꯄꯤꯅꯦ
ꯅꯣꯏꯒꯤ ꯋꯥꯈꯜꯂꯣꯟꯗ ꯃꯃꯥ ꯑꯣꯏꯕꯤ ꯋꯥꯈꯜꯂꯣꯟꯗ ꯅꯨꯄꯤ ꯑꯍꯟꯁꯦ ꯐꯕ꯭ꯔꯥ ꯅꯨꯄꯥ ꯑꯍꯟꯁꯦ ꯐꯕ꯭ꯔꯥ ꯑꯥ
ꯐꯥꯕꯁꯦ ꯐꯥꯕꯒꯤ ꯂꯣꯝꯗ ꯈꯜꯂꯗꯤꯀꯣ ꯐꯕ ꯉꯥꯛꯇꯅꯤꯗ ꯑꯗꯨꯕꯨ ꯅꯨꯄꯤ ꯑꯍꯜ ꯑꯣꯏꯕꯁꯤꯅ ꯃꯣꯏꯒꯤ ꯃꯇꯦꯡ ꯍꯥꯟꯅ ꯄꯥꯡꯕꯗꯣ
ꯑꯣ ꯑꯆꯥ ꯆꯥ
ꯑꯗꯨꯒꯤ ꯈꯜꯂꯗꯤ ꯑꯃꯨꯛ ꯑꯍꯟ ꯄꯥꯝꯕ ꯑꯗꯨꯒ ꯎꯝ ꯌꯥꯝ ꯄꯣꯛꯅꯤꯡꯗꯕꯁꯤꯡꯒꯤꯗꯤ ꯑꯃꯨꯛ ꯅꯨꯄꯤ ꯍꯥꯟꯅ ꯄꯣꯛꯄꯁꯦ ꯃꯈꯥꯗ ꯑꯃꯨꯛ ꯅꯨꯄꯤ ꯄꯣꯛꯀꯗꯔꯥ ꯅꯨꯄꯥ ꯄꯣꯛꯀꯗꯔꯥ ꯅꯨꯄꯤ ꯄꯣꯛꯑꯗꯤ ꯑꯃꯨꯛ ꯀ꯭ꯔꯤ ꯇꯧꯒꯗ꯭ꯔꯥ ꯍꯥꯏꯕꯒꯤ ꯋꯥꯈꯜꯗ ꯑꯃꯨꯛ ꯂꯩꯕ
ꯑꯩꯒꯤ ꯋꯥꯈꯜꯂꯣꯟꯗꯨꯗꯤ ꯏꯌꯥ ꯌꯥꯏꯗ ꯍꯥꯏꯗꯤ
ꯎꯝ ꯏꯌꯥ ꯌꯥꯕꯅꯤ ꯅꯨꯄꯥꯁꯤꯡꯗꯤꯀꯣ ꯑꯌꯥꯝꯕ ꯅꯨꯄꯥꯁꯤꯡ ꯁꯤꯡꯁꯦ ꯅꯨꯄꯤꯅ ꯑꯍꯟ ꯄꯥꯝꯕꯅꯦ
ꯑꯩꯒꯤ ꯋꯥꯈꯜꯂꯣꯟꯗꯤ ꯑꯃ ꯑꯣꯏꯔꯣ ꯑꯃ ꯑꯃ ꯑꯣꯏꯔꯣ ꯗꯨꯝ ꯌꯥꯏ
ꯎꯝ
ꯑꯗꯨꯕꯨ ꯃꯤꯒꯤ ꯋꯥꯈꯟꯗꯤ ꯆꯞ ꯃꯥꯟꯅꯗꯕꯅꯤꯅ ꯃꯤ ꯈ꯭ꯔꯗꯤ
ꯇꯧꯕꯅꯤ
ꯅꯨꯄꯥ ꯑꯣꯏꯗ꯭ꯔꯗꯤ ꯌꯥꯗꯦ ꯅꯨꯄꯤ ꯑꯣꯏꯗ꯭ꯔꯗꯤ ꯌꯥꯗꯦ ꯍꯥꯏꯕ ꯂꯩ
ꯈꯤꯇꯪ ꯑꯃ ꯂꯩꯗꯅ ꯅꯨꯄꯤ ꯃꯤ ꯍꯥꯏꯕꯁꯤꯗꯤ
ꯎꯝ ꯑꯗꯨꯁꯨ ꯒ꯭ꯌꯥꯟ ꯇꯥꯗ꯭ꯔꯗꯤ ꯅꯨꯄꯤ ꯑꯣꯏꯔꯅꯨ ꯅꯨꯄꯥ ꯑꯣꯏꯔꯥ ꯑꯍꯟꯗꯣ ꯒ꯭ꯌꯥꯟ ꯇꯥꯗ꯭ꯔꯗꯤ ꯏꯃꯨꯡꯁꯦ ꯄꯨꯡꯀꯥꯏ ꯀꯥꯏꯕꯅꯤꯀꯣ ꯍꯧꯖꯤꯛ
ꯑꯗꯨꯅꯦ ꯃꯣꯏ ꯑꯍꯟꯁꯤꯡꯅ ꯍꯥꯏꯕꯗꯣ
ꯈ꯭ꯋꯥꯏꯒꯤ ꯏꯃꯨꯡꯗ ꯑꯍꯟꯁꯦ ꯃꯤ ꯑꯐꯕ ꯑꯣꯏꯅ ꯇꯧꯍꯟꯒ ꯗꯝꯅꯤ ꯐꯒꯗꯕꯅꯤ ꯑꯍꯟꯖꯦ ꯑꯍꯟꯗꯣ ꯐꯔꯗꯤ ꯃꯈꯥꯗ ꯂꯥꯛꯄꯁꯤꯡꯗꯨꯗꯤ ꯑꯍꯟ ꯑꯍꯟꯒꯤ ꯃꯇꯧ ꯇꯝꯂꯅꯤꯕ
ꯎꯝ ꯅꯨꯄꯥ ꯄꯥꯝꯕꯁꯤꯡꯅ